ꯍꯜꯂꯣ ꯑꯣ ꯒꯤꯇꯥꯅ ꯂꯩꯕ꯭ꯔꯣ
ꯀꯩꯝ ꯇꯧꯗꯦꯗ ꯑꯗꯨꯝ ꯐꯝ ꯂꯩꯔꯤꯗ ꯅꯨꯡꯁꯥꯏ ꯁꯥꯕꯤꯗꯣ
ꯆꯥꯛ ꯆꯈꯔ꯭ꯕꯥ
ꯆꯥꯛꯇꯤ ꯆꯥꯔꯦ ꯉꯅꯨꯡꯁꯥ ꯍꯥꯏꯅ ꯆꯥꯔꯤꯗ ꯑꯃꯨꯛ ꯂꯥꯑꯝꯗꯧꯗ ꯑꯩꯈꯣꯏꯗꯤ
ꯑ ꯑꯩ ꯊꯕꯛ ꯃꯐꯝ ꯗ ꯁꯤꯂꯦ ꯆꯥꯛ ꯆꯥꯈ꯭ꯔꯦ
ꯍꯣꯏ ꯆꯥꯔꯦ ꯅꯪꯗꯤ
ꯖ ꯆꯥꯗ꯭ꯔꯤꯌꯦ ꯑꯩꯗꯤ
ꯑꯦ ꯀꯩꯔ ꯊꯦꯡꯒꯦꯅ
ꯆꯥꯅꯤꯡꯗꯕꯣꯏꯒꯤ ꯆꯥꯗꯕꯤꯗ ꯂꯩꯕ
ꯑꯥꯔꯣꯝꯗ ꯂꯩꯕ ꯃꯥꯜꯂꯦꯗ ꯅꯪ ꯑꯗꯨꯗꯤ ꯍꯧꯖꯤꯛꯐꯥꯎ ꯆꯥꯛ ꯆꯥꯗ꯭ꯔꯤꯁꯦ ꯇꯅꯦ ꯑꯁ ꯉꯁꯤ ꯑꯌꯨꯛꯁꯦ ꯀꯩ ꯀꯩꯅꯣ ꯈꯪꯗ꯭ꯔꯦ ꯑꯃꯨꯛ ꯀꯥꯎꯔꯦ
ꯀꯩꯅꯣ ꯆꯥꯛ ꯆ ꯑꯃꯨꯛꯀ ꯀꯥꯎꯈ꯭ꯔꯕꯣ ꯉꯁꯥꯏꯗꯒꯤ ꯆꯥꯈ꯭ꯔꯕ ꯂꯩꯔꯕꯝꯅꯤ ꯑꯗꯨꯗꯤ
ꯑꯦ ꯉꯁꯥꯏ ꯄꯨꯡ ꯃꯥꯄꯜ ꯑꯗꯨꯏꯗ ꯆꯥꯗꯗ ꯑꯩꯈꯣꯏꯗꯤ ꯀꯩꯅꯣ ꯎ ꯉꯔꯥꯡ ꯅꯨꯡꯗꯥꯡꯒꯤ ꯌꯦꯟꯁꯥꯡꯕꯨꯗꯤ ꯑꯗꯨꯕꯨꯗꯤ ꯅꯤꯡꯁꯤꯡꯉꯦ ꯑꯗꯨꯕꯨꯗꯤ ꯑꯇꯩꯗꯤ ꯈꯪꯗ꯭ꯔꯦ
ꯉꯔꯡ ꯅꯨꯃꯤꯗꯥꯟ ꯗꯤꯀꯔꯤ ꯆꯥꯕꯔꯥ
ꯉꯔꯥꯡꯗꯥꯥꯡꯁꯦ ꯑꯣꯛꯁꯥ ꯑꯣꯏꯅ ꯇꯧꯔꯦ
ꯑ ꯑꯗꯨꯗꯤ ꯍꯥꯎꯕꯒꯤ ꯀꯥꯎꯗ꯭ꯔꯤꯅꯦꯕ
ꯑꯗꯨꯗꯤ ꯀꯥꯎꯗ꯭ꯔꯦ
ꯑꯣ ꯑꯗꯨꯝ ꯂꯩꯔꯒꯦꯔꯣ ꯉꯁꯤꯗꯤ ꯁꯟꯗꯦ ꯑꯣꯏꯔꯕꯅꯤꯅ
ꯍꯣꯏ ꯉꯁꯤꯗꯤ ꯑꯗꯨꯝ ꯂꯩꯔꯅꯤꯗ ꯌꯥꯝ ꯅꯨꯡꯁꯥ ꯌꯥꯝ ꯁꯥꯕꯅꯦꯕꯀꯣ ꯇꯥꯏ ꯂꯩꯥꯏꯇꯦ ꯆꯠꯊꯣꯛ ꯆꯠꯊ
ꯅꯨꯡꯁꯥ ꯁꯥꯕ꯭ꯔꯣ ꯑꯣꯝꯗꯁꯨꯣ
ꯍꯣꯏ ꯅꯨꯡꯁꯥꯏ ꯌꯥꯝ ꯌꯥꯝ ꯁꯥꯏꯌꯦ ꯑꯩꯈꯣꯏꯔꯣꯝꯗꯗꯤ
ꯑ ꯑꯣ
ꯀꯗ ꯏꯅꯣ ꯅꯪꯗꯦ
ꯊꯨꯡꯉꯌꯦ ꯑꯩꯁꯨ
ꯊꯕꯥꯛ ꯆꯥꯗꯕ꯭ꯔ ꯍꯧꯁꯦ
ꯍꯥꯦ
ꯊꯕꯛꯒꯨꯝꯕ ꯆꯠꯇ꯭ꯔꯦ
ꯊꯕꯛ ꯃꯐꯝꯗ ꯂꯩꯌꯦ
ꯑꯦ ꯊꯕꯛ ꯃꯐꯝꯗ ꯂꯩꯔ ꯐꯣꯟ ꯇꯧꯕ ꯌꯥꯕ꯭ꯔꯣꯅꯦ
ꯌꯥꯏ ꯅꯥ
ꯅꯨꯡꯉꯥꯏꯔꯦꯅꯦ ꯑꯗꯨꯗꯤ
ꯎꯥ
ꯍꯣꯏ ꯑꯩꯈꯣꯏꯁꯨ ꯑꯗꯨꯝ ꯑꯗꯨꯃ ꯄꯥꯝꯃꯤꯅꯦ
ꯎꯝ ꯎꯝ ꯑ ꯐꯁꯨ ꯇꯕ ꯌꯥꯏ
ꯊꯕꯛꯁꯨ ꯇꯧꯕ ꯑꯃꯔꯣꯝꯁꯨ ꯑꯃꯨꯛ ꯑꯃꯨꯛ ꯇꯧꯕ ꯀꯣ
ꯑꯦ ꯅꯣꯏꯗ ꯀꯩꯀꯩ ꯇꯧꯔꯒ ꯂꯩꯕ꯭ꯔꯣ
ꯑꯩꯣꯏꯗꯤ ꯍꯧꯖꯤꯛꯀꯥꯟꯗꯤ ꯂꯧ ꯁꯨꯕ ꯃꯇꯝꯅꯤꯅꯥ ꯀꯑꯣ ꯎꯄꯥꯏ ꯂꯩꯇꯦ
ꯑ ꯍꯣꯏꯂ ꯑ
ꯑꯗꯨꯝ ꯍꯌꯦꯡ ꯍꯌꯦꯡꯃꯨꯛ ꯊꯣꯛꯑꯗꯤ ꯊꯕꯛ ꯑꯃꯨꯛ ꯆꯩ ꯈꯔꯅꯤ ꯑꯩꯁ ꯋꯥꯗꯤ ꯋꯥꯏꯗ ꯑꯩꯈꯣꯏ ꯄꯨꯟꯁꯤꯁꯦ
ꯍꯨꯃꯥꯡ ꯃꯃꯜꯅ ꯆꯥꯎ ꯍꯥꯏꯕꯒꯤ ꯎꯄꯥꯏ ꯂꯩꯇ꯭ꯔꯦꯅꯦ ꯑꯩꯈꯣꯏꯗꯤ
ꯑꯦꯁ ꯑꯗꯨꯅ ꯐꯥꯔꯦ ꯀꯩꯅꯣ ꯑꯗꯨꯅ ꯐꯕꯅꯤꯅ ꯂꯧꯒꯨꯝꯕ ꯆꯠꯄ ꯌꯦꯡꯈꯣꯒꯨꯝꯕ ꯇꯧꯔꯒ ꯀꯨꯟꯂ ꯌꯦꯂ ꯅ ꯗꯦꯁꯅꯦꯗ
ꯍ ꯦꯁꯅꯦ ꯑꯗꯨ ꯁ ꯍꯨꯃꯥꯡ ꯃꯃꯜꯗ ꯆꯥꯎ ꯍꯥꯏꯔꯝꯕꯒꯤꯀꯣ ꯑꯣ ꯍꯨꯃꯥꯡ ꯍꯨꯃꯟ ꯑꯗꯨꯝ ꯇꯥꯔ ꯂꯩꯔꯦ ꯑꯩꯈꯣꯏꯗꯤ
ꯍꯥ ꯁꯨꯡꯅꯨꯡꯁꯥꯁꯦ ꯌꯥꯝ ꯇꯜꯂꯤ ꯇꯜꯂꯤꯀꯣ ꯅꯨꯟꯁꯥ ꯌꯥꯝ ꯁꯥꯥꯍꯦꯕ
ꯍꯣꯏ ꯍꯧꯖꯤꯛꯄꯨꯗꯤ ꯏꯕꯨꯗꯤ ꯅꯣꯡ ꯆꯨꯔꯒ ꯂꯩꯌꯦ ꯑꯩꯈꯣꯏꯗꯗꯤ
ꯎꯝ ꯉꯁꯥꯏꯗꯤ ꯅꯣꯡ ꯅꯣꯡ ꯆꯨꯨꯔꯝꯕꯅꯦ ꯑꯗꯨꯣ ꯍꯧꯖꯤꯛ ꯅꯨꯡꯁꯥꯃꯨꯛ ꯊꯣꯛꯑꯦ
ꯍꯣꯏ ꯈꯨꯟꯗꯗꯤ ꯑꯗꯨꯃꯩ ꯇꯞꯅꯤ ꯀꯣ ꯑꯅꯅꯨꯡ ꯆꯨ ꯔꯝ꯭ꯔꯥꯒꯅꯅꯨꯡꯁ ꯁꯥꯗꯣꯛꯔꯗꯤ ꯍꯦꯟ ꯅ ꯀꯩꯅꯣ ꯌꯥꯝ ꯁꯥꯗꯣꯛꯅꯦꯕ ꯑ ꯑꯗꯨꯃꯥꯏꯅ ꯇꯧꯕꯅꯦ ꯍꯣꯏ
ꯎ ꯎ ꯀꯔꯤ ꯄꯥꯏ ꯂꯩꯑ
ꯀꯣꯏꯕꯒꯨꯝꯕ ꯆꯠꯇꯕ꯭ꯔꯣ ꯑꯗꯨꯝ ꯂꯩꯔꯒꯦꯔꯣ ꯌꯨꯝꯗ
ꯑꯗꯨꯩ ꯑꯩꯈꯣꯏ ꯏꯃꯥꯟꯅꯕ ꯈꯣꯏꯒ ꯑꯗꯨꯝ ꯄꯨꯜꯂꯤꯗ ꯑꯗꯨꯝ ꯅꯨꯡꯉꯥꯏꯕ ꯖꯒꯥꯗ ꯑꯗꯨꯝ ꯐꯝ ꯂꯥꯛꯑꯦꯗ
ꯑ ꯑꯁ ꯅꯨꯡꯉꯥꯏꯔꯑꯅꯤꯅꯦ ꯑꯗꯨꯕꯗꯣ ꯌꯥꯝ ꯅꯨꯡꯉꯥꯏꯔꯕꯅꯤꯅꯦ
ꯎꯄꯥꯏ ꯂꯩꯇ꯭ꯔꯦꯅꯦ ꯁꯟꯗꯦꯗꯗꯤꯀꯣ
ꯍꯥꯏꯦ ꯁꯗꯦ ꯁꯟꯗꯦꯗ ꯅꯅꯨꯡꯉꯥꯏꯕꯅꯤꯅ
ꯁꯟꯗꯦꯗ ꯈꯪꯗꯦ ꯐ꯭ꯔꯤ ꯑꯣꯏ ꯑꯗꯨꯝ ꯐ꯭ꯔꯤ ꯑꯣꯏꯕꯤꯕꯣ ꯅꯨꯡꯉꯥꯏꯇ꯭ꯔꯦ ꯂꯩꯕ ꯅꯨꯡꯉꯥꯏꯇꯦ ꯑꯗꯨꯝ ꯋꯤꯛ ꯗꯦꯁꯀꯨꯝꯕꯁꯤꯗꯤ ꯑꯩꯈꯣꯏ ꯊꯕꯛ ꯁꯨꯕ ꯆꯠꯂꯤꯗꯅ
ꯍꯣꯏ
ꯑꯣ ꯑꯗꯨ ꯍꯦꯟꯅ ꯅꯨꯡꯉꯥꯏꯗꯅ ꯊꯕꯛ ꯁꯨꯕ ꯆꯠꯄ ꯑꯩꯣꯏ ꯏꯃꯥꯟꯅꯕꯁꯤꯡꯒ ꯄꯨꯜꯂꯒ ꯑꯗꯨꯝ ꯂꯍꯥꯎ ꯆꯠꯄ ꯑꯗꯨ ꯒꯨꯝꯕꯅꯥ ꯍꯦꯟꯅ ꯅꯨꯡꯉꯥꯏꯗꯅ ꯁꯟꯗꯦ ꯍꯥꯏꯗꯤ ꯑꯗꯨꯝ ꯐ꯭ꯔꯤ ꯑꯣꯏꯕꯅꯤꯅ ꯂꯩꯕ ꯅꯨꯡꯉꯥꯏꯇꯦꯕ
ꯑꯣ ꯊ ꯑꯗꯨꯝ ꯆꯞꯅꯦꯅ ꯑꯗꯨꯝ ꯊꯕꯛꯀꯤ ꯋꯥꯈꯜꯗ ꯌꯨꯝꯗ ꯂꯩꯕꯁꯤ ꯅꯨꯡꯉꯥꯏꯇ꯭ꯔꯕꯣꯕ
ꯍ ꯅꯨꯅꯨꯡꯉꯥꯏ ꯇꯗꯥ ꯌꯨꯝꯗꯁꯦ ꯂꯩꯅꯤꯡꯗꯦꯗ ꯑꯩꯈꯣꯏꯗꯤ ꯇꯜꯂꯦꯕ ꯌꯨꯝꯗ ꯂꯩꯕꯗꯣ
ꯊꯅ ꯌꯥꯝ ꯐꯩꯅꯦ ꯑꯗꯨꯗꯤ ꯐꯔꯤꯅ
ꯑꯁ ꯃꯔꯛ ꯑꯗꯨꯕꯨ ꯃꯔꯛ ꯃꯔꯛꯛꯇꯗꯤꯀꯣ ꯊꯕꯛ ꯑꯁꯦ ꯆꯠꯅꯤꯡꯕ ꯐꯥꯎꯗꯦꯀꯣ ꯋꯥꯃꯟꯗꯗꯤ ꯑꯗꯨꯝ ꯀꯔꯤ ꯄꯥꯏ ꯂꯩ ꯆꯠꯄ ꯌꯥꯗꯕꯅꯥꯅꯤꯀꯣ
ꯎꯝ
ꯎꯝ ꯆꯠꯂꯦ ꯋꯥꯔꯁꯨ ꯋꯥꯅ
ꯎꯝ ꯊꯕꯥꯛꯍꯒꯨꯝꯕ ꯏꯪꯈꯣꯡꯒꯨꯝꯕ ꯆꯠꯄꯁꯨ ꯅꯨꯡꯉꯥꯏꯕꯅꯤ ꯑꯗ ꯑꯗꯨꯒꯨꯝꯕ ꯆꯠꯂꯒ ꯆꯥꯕ ꯃꯇꯝꯗꯣ ꯑꯗꯨ ꯌꯥꯝ ꯅꯨꯡꯉꯥꯏꯔꯕꯅꯦꯕ
ꯑ
ꯍꯦꯟꯅ ꯍꯥꯎꯁꯨ ꯍꯥꯎꯕꯅꯦꯕ ꯂꯧꯒꯨꯝꯕꯗ ꯆꯠꯂꯒ ꯆꯥꯕꯗ ꯉ
ꯏꯟꯖꯥꯡ ꯑꯍꯥꯕ ꯑꯣꯏꯗ꯭ꯔꯁꯨꯀꯣ ꯂꯧꯗꯨꯗꯤ ꯌꯥꯝ ꯌꯥꯝ ꯄꯨꯜꯂꯒ ꯆꯥꯕꯗꯨꯅ ꯍꯦꯟꯅ ꯍꯥꯎꯋꯦꯗꯅ ꯑꯗꯨꯕꯨꯗꯤ
ꯑ
ꯍꯁ ꯍꯧꯖꯤꯛꯀꯥꯟꯗꯤ ꯍꯧꯖꯤꯛꯀꯥꯟꯗꯤ ꯏꯔꯥꯡ ꯏꯔꯥꯡꯁꯨ ꯌꯥꯝ ꯀꯟꯕꯅꯤꯅꯀꯣ ꯆꯠꯊꯣꯛ ꯆꯠꯁꯤꯟ ꯇꯧꯕꯁꯨ ꯅꯨꯡꯉꯥꯏꯇ꯭ꯔꯦ ꯑꯗꯨꯝ ꯈꯨꯟꯗ ꯑꯗꯨꯝ ꯂꯩꯔꯦ ꯍꯧꯖꯤꯛꯇꯗꯤ
ꯑꯗꯨꯅꯦꯝ ꯃꯅꯤꯄꯨꯔꯒꯤ ꯏꯁꯇꯦꯁꯟꯗꯤ ꯑꯩꯈꯣꯏ ꯈꯨꯟꯁꯨ ꯑꯗꯨꯃꯥꯏꯅ ꯇꯧꯕꯅꯦ ꯆꯤꯡ ꯁꯨꯝ ꯀꯥꯕ ꯌꯥꯗ꯭ꯔꯦ ꯑ ꯊꯕꯛ ꯁꯨꯝ ꯇꯧꯕ ꯌꯥꯗ꯭ꯔꯦ
ꯑꯥ ꯑꯗꯨꯝ ꯃꯈꯥꯗꯤ ꯀꯨꯝꯕ ꯌꯥꯕ
ꯍꯣꯏ ꯑꯩ ꯀꯨꯝꯕꯗꯤ ꯌꯥꯏꯌꯦ ꯏꯝꯐꯥꯜꯒꯨꯝꯕꯗꯤ ꯑꯗꯨꯝ ꯑꯩꯈꯣꯏ ꯐ꯭ꯔꯤꯗ ꯆꯠꯄ ꯌꯥꯏꯌꯦꯦ
ꯑꯥ
ꯎꯝ
ꯅꯣꯏꯔꯣꯝ ꯅꯣꯏꯔꯣꯝꯒꯤꯁꯦ ꯌꯥꯝ ꯀꯟꯅ ꯃꯥꯜꯂꯀꯣ
ꯍꯣꯏ ꯑꯩꯈꯣꯏꯔꯣꯝꯗꯗꯤ ꯈꯔ ꯍꯦꯟꯅ ꯀꯜꯂꯦ
ꯑꯩꯈꯣꯏꯔꯣꯝꯅꯗꯤ ꯑꯗꯨꯝꯃꯛ ꯇꯧꯒꯀꯣ ꯑꯩꯈꯣꯏꯔꯣꯝꯅꯗꯤ ꯍꯣꯏ ꯏꯔꯥꯡꯕꯨꯗꯤ ꯂꯩ ꯑꯗꯨꯕꯨ ꯌꯥꯝꯅ ꯀꯟꯕꯗꯤ ꯑꯣꯏꯔꯦꯕ ꯍꯣꯏ ꯃꯔꯛ ꯃꯔꯛꯇ ꯆꯥꯊꯣꯛ ꯇꯠꯁꯤꯟ ꯇꯧꯕꯗꯤ ꯆꯠꯊꯣꯛ ꯇꯠꯁꯤꯟ ꯇꯧꯕꯗꯤ ꯍ ꯅꯨꯡꯉꯥꯏꯇꯕ ꯐꯥꯎꯋꯤ ꯀꯣ ꯑꯗꯨꯕꯨꯗꯤ ꯂꯩꯗꯅ ꯃꯤꯑꯣꯏꯕ ꯍꯥꯏꯕꯁꯤꯗꯤ ꯇꯝꯕ ꯉꯝꯗꯦꯕ ꯀꯔꯤ ꯊꯣꯛꯒꯅꯤ ꯍꯥꯏꯕ ꯑꯩꯈꯣꯏ ꯇꯝꯕ ꯉꯝꯗꯦꯗꯅ
ꯍꯣꯏꯝ
ꯑꯗꯨꯒꯤ ꯆꯠꯊꯣꯛꯠ ꯆꯠꯁꯤꯟ ꯇꯧꯕꯁꯨ ꯀꯤꯔꯦꯅꯦ ꯍꯧꯖꯤꯛꯀꯥꯟꯗꯤ
ꯎꯝ
ꯉꯁꯤ ꯅꯨꯃꯤꯒꯁꯦ ꯏꯔꯣꯏ ꯏꯔꯣꯏꯔꯒ ꯆꯠꯄ ꯅꯨꯡꯉꯥꯏꯗꯧ ꯃꯥꯜꯂꯤꯗ
ꯁꯟꯗꯦꯅꯦ ꯑꯗꯨꯝ ꯀꯩ ꯀꯅꯣ ꯑꯍꯥꯎ ꯑꯍꯥꯎꯕ ꯄꯨꯟꯕ ꯃꯇꯝꯗ ꯆꯥꯔꯒ ꯂꯩ ꯑꯣꯏꯅꯅꯥ ꯃ ꯇꯧꯅꯨꯡꯉꯕ
ꯍꯧꯖꯤꯛ ꯎꯝ ꯏꯃꯥꯟꯅꯕ ꯍꯣꯏ ꯈꯔ
ꯃꯣꯏ ꯉꯔꯥꯡ ꯂꯧꯖꯈꯤꯕꯅꯦꯕ
ꯑꯥ
ꯃꯣꯏ ꯍꯜꯂꯛꯇ꯭ꯔꯤꯕ ꯑꯗꯩ ꯏꯃꯥꯟꯅꯕ ꯑꯃ ꯑꯃ ꯑ ꯅꯤ ꯈꯗꯅꯤ ꯂꯩꯕ
ꯑꯥ ꯑꯩꯈꯣꯏꯗꯤ ꯑꯁ ꯈꯨꯨꯜꯗ ꯂꯩꯔꯗꯤ ꯑꯩꯈꯣꯏꯗꯤ ꯁꯟꯗꯦꯗꯒ ꯄꯨꯟꯕ ꯐꯪꯉꯦꯕꯁꯗꯗꯠꯇ꯭ꯔꯦꯗꯤ ꯀꯗꯥꯗ ꯄꯥꯏ ꯅꯅꯥ ꯅ ꯈꯋꯥꯗꯦ ꯌꯥꯝ ꯃꯗ ꯄꯨꯃ ꯈꯋꯥꯗꯦꯕ ꯑꯗꯨꯦ ꯁꯟꯗꯦ ꯌꯥꯎꯔꯗꯤ ꯑꯁ ꯑꯩꯈꯣꯏꯗꯤ ꯁꯟꯗꯦ ꯍꯦꯛ ꯌꯥꯎꯔꯕ ꯄꯨꯜꯂꯒ ꯇꯧꯔꯒ ꯁꯟꯗꯦꯗꯅꯈꯇꯩꯗꯤ ꯅꯨꯡꯉꯥꯏꯕ ꯅꯪꯗꯦ
ꯅꯨꯄꯤꯈꯩꯗꯤ ꯁꯟꯗꯦꯗꯨꯅ ꯍꯦꯟꯅ ꯅꯨꯡꯉꯥꯏꯕꯅꯤꯅ
ꯍꯣꯏ ꯑꯩꯈꯣꯏꯗꯤ ꯁꯟꯗꯦꯗꯅ ꯅꯨꯡꯉꯥꯏꯌꯦꯕ
ꯅꯨꯄꯥ ꯈꯈꯣꯏꯒꯤꯗꯤ ꯅꯨꯡꯇꯤꯒꯤꯅꯤꯗ ꯅꯨꯡꯉꯥꯏꯕ ꯏꯗꯤꯤ ꯅꯨꯡꯉꯥꯏꯗ ꯃꯟꯗꯦꯁꯨ ꯁꯇꯔꯗꯦ ꯁꯟꯗꯦ ꯈꯔ ꯅꯨꯡꯉꯥꯏꯔꯦ ꯑꯩꯈꯣꯏꯒꯤꯗꯤ ꯍꯥꯏꯕꯨ ꯊꯕꯛ ꯆꯠꯄꯗꯗꯤ ꯌꯨꯝꯗ ꯂꯩꯕ ꯁꯨꯔꯨꯕꯨꯗꯤ ꯊꯕꯛ ꯆꯥꯕꯗꯗꯤ ꯐꯩꯌꯦꯗ
ꯍꯣꯏ ꯑꯗꯨ ꯊꯕꯛꯀꯨꯝꯃ ꯆꯠꯂꯁꯨ ꯃꯔꯨꯞꯀ ꯄꯨꯜꯂꯒ ꯆꯠꯄꯅꯦ ꯑꯁ ꯅꯨꯡꯉꯥꯏꯕꯅꯤꯗ ꯈꯪꯗꯕꯅꯦ ꯊꯕꯛ ꯇꯧꯈꯤꯕꯁꯨ
ꯎꯝ ꯁꯥꯔꯁꯨ ꯑꯗꯨꯝ ꯋꯥꯊꯤ ꯋꯥꯔꯦꯝ ꯇꯧꯔꯒ ꯆꯠꯗꯨꯅ ꯍꯦꯟꯅ ꯅꯨꯡꯉꯥꯏꯗꯅ
ꯍ ꯈꯨꯟꯒꯦ ꯆꯥꯕꯨꯗꯤ ꯁꯥꯏ ꯍꯥꯏꯦꯔꯣꯏꯁꯨꯨꯡ ꯀꯩꯅꯅ ꯀꯩꯅ ꯅꯨꯡꯁꯤꯠꯀꯨꯝꯕꯗꯣ ꯑꯗꯨꯝ ꯐꯖ ꯐꯖꯕꯅ ꯂꯥꯛꯄꯅꯦꯅ ꯅꯨꯡꯉꯥꯏꯕꯅꯤꯅ ꯑꯁ ꯁꯣꯝ ꯄꯥꯟꯗ ꯀꯗꯤ ꯌꯥꯗꯦꯕ
ꯍꯧꯁꯛ ꯏꯕꯥꯗꯤꯁꯨ ꯄꯥꯝꯕꯤ ꯃꯈꯥꯗ ꯐꯝ ꯂꯩꯕꯅꯤꯅꯦ
ꯍꯣꯏ ꯑꯗꯨꯒꯨꯝꯕ ꯑꯗꯨꯅꯦ ꯌꯥꯝ ꯅꯨꯡꯉꯥꯏꯔꯝꯅꯦꯕ ꯑꯗꯨꯒꯨꯝꯕꯗ ꯃꯤꯈꯥꯏ ꯐꯥꯔꯁꯨꯀ ꯄꯅꯤꯔ ꯈꯥꯗꯕꯔꯦꯒ ꯅꯨꯡꯁꯤ ꯊ ꯆ ꯆꯥꯒ
ꯀꯔꯤ ꯄꯥꯏ ꯂꯥꯛꯑꯦꯀꯣ ꯃꯤꯑꯣꯏꯕꯗꯤ
ꯎꯝ
ꯑꯥ ꯄꯨꯡ ꯀꯌꯥꯗ ꯆꯥꯛ ꯆꯥꯗꯣꯏꯅꯣ ꯅꯪꯗꯤ
ꯆꯥꯛ ꯁꯤ ꯈꯪꯗꯦꯗ ꯂꯥꯝꯗꯕꯒꯤ ꯆꯥꯗꯕꯤꯗ ꯂꯩꯔꯕꯅꯤ ꯆꯥꯛ ꯌꯦꯟꯁꯥꯡꯕꯨꯗꯤ ꯂꯩꯣꯏꯔꯕꯅꯦ ꯉꯁꯥꯏꯅ ꯁꯣꯝꯗ ꯂꯩꯕꯨꯗꯤ ꯑꯌꯥꯝꯕ ꯆꯥꯛ ꯆꯥꯗ꯭ꯔꯦꯗ ꯀꯗꯤ ꯍꯥꯎꯗꯕꯩꯒꯤ ꯃꯣꯏ ꯃꯌꯥꯒꯤ ꯆꯥꯅꯤꯡꯗ꯭ꯔꯦꯕ
ꯑꯥ ꯃꯣꯏ ꯃꯣꯏꯅ ꯄꯤꯖꯕ꯭ꯔꯣ
ꯍꯣꯏ ꯑꯗꯨꯝ ꯐꯝꯐꯝ ꯊꯐꯝꯝꯐꯝꯗ ꯑꯗꯨꯝ ꯆꯥꯏꯕ
ꯑꯥ ꯅꯅꯦ ꯅꯅꯦ ꯊꯣꯡꯅꯕꯤꯗ ꯃꯣꯏ ꯃꯣꯏꯅ ꯊꯣꯡꯉꯄꯤꯗꯕ
ꯑꯩꯈꯣꯏꯅ ꯊꯣꯡꯉꯒ ꯑꯩꯈꯣꯏꯅ ꯊꯣꯡꯉꯔꯒ ꯆꯥꯒꯦ ꯍꯥꯏꯔꯗꯤꯣ ꯌꯨꯝ ꯗ ꯌꯨꯝꯗ ꯑꯩꯈꯣꯏꯅ ꯊꯣꯡꯉꯒ ꯆꯥꯕꯗꯤ ꯌꯥꯏ
ꯑꯥ ꯑꯗꯨ ꯅꯣꯏ ꯅꯣꯏ ꯇꯥꯟꯕꯒꯤ ꯑꯣꯏꯔꯝꯅꯤ ꯇꯤꯐꯤꯟꯒꯁꯦ ꯄꯨꯗ꯭ꯔꯤꯁꯦ
ꯑ ꯑꯌꯥꯝꯕ ꯑꯗꯨꯝ ꯆꯥꯐꯣꯏꯠꯒꯨꯝꯕ ꯆꯥꯏ ꯕꯤꯔꯌꯥꯅꯤꯅ
ꯇꯕ ꯌꯥꯗꯦ ꯇꯥꯟꯗ ꯌꯥꯗꯦ
ꯑ
ꯑꯩꯈꯣꯏꯁꯦ ꯃꯄꯥꯟ ꯂꯎꯒꯤ ꯏꯟꯖꯥꯡ ꯅꯥꯄꯤꯒꯨꯝꯕꯁꯦ ꯎꯝ ꯃꯈꯟ ꯃꯈꯟ ꯐꯪꯗꯤ ꯐꯕꯀꯣ
ꯍꯣꯏ
ꯑꯗꯨ ꯑꯗꯨꯃꯛꯇꯤ ꯑꯣꯏꯗꯕꯀꯣ ꯃꯄꯥꯟꯅꯣꯝꯗꯗꯤ
ꯁꯣꯝꯗꯒꯤꯗꯤ ꯌꯥꯒꯦꯗ ꯎ
ꯏꯟꯖꯥꯡ ꯅꯥꯄꯤꯒꯨꯝꯕꯁꯦ ꯑꯗꯨꯝ ꯐꯪꯕꯗ ꯑꯗꯨꯝ ꯐꯪꯉ ꯂꯩꯔꯦ ꯃꯈꯟ ꯃꯈꯟ ꯃꯈ ꯐꯪꯗꯦꯕ ꯃꯣꯏ ꯃꯄꯥꯟꯗꯗꯤ
ꯐꯪꯉꯁꯨ ꯀ ꯈꯨꯟꯗ ꯀꯃꯥꯏꯅ ꯍꯥꯎꯗꯦꯕ ꯃꯣꯏꯒꯤꯁꯤꯗꯤꯀꯣ ꯍꯧꯕꯗꯣ ꯌꯥꯝ ꯋꯥꯠꯂꯦꯕ ꯍ
ꯍꯥꯞꯄꯅꯤꯅꯀꯣ
ꯍꯣꯏ ꯍꯪꯒꯥꯝꯒꯨꯝꯕ ꯀꯣꯕꯤꯒꯨꯝꯕꯁꯦ ꯑꯁ ꯈꯨꯟꯗꯗꯤ ꯀꯌꯥꯃꯨꯛ ꯁꯪꯍꯥꯎꯕ꯭ꯔꯣ ꯁꯣꯝꯗꯒꯤ ꯀꯥꯏ
ꯑꯗꯨ ꯌꯥꯝ ꯇꯥꯡꯕꯁꯨ ꯇꯥꯡꯕꯀꯣ
ꯎꯝ
ꯑꯌꯥꯝꯕꯗꯤ ꯊꯥꯎ ꯊꯨꯝ ꯑꯣꯏꯅ ꯇꯧꯔꯝꯃꯅꯤ ꯅꯣꯏꯗꯤ
ꯎꯝ ꯃꯣꯏ ꯏꯃꯤ ꯌꯥ ꯏꯗꯤꯁꯦ ꯃꯁꯥ ꯊꯥꯎꯉꯥ ꯇꯅꯦ
ꯉꯁꯤ ꯅꯨꯃꯤꯠꯒꯤꯁꯦ ꯉꯟꯅꯨ ꯉꯁꯤ ꯅꯨꯃꯤꯠꯒꯤꯁꯦ ꯉꯥꯟꯅꯨꯒꯨꯝꯕ ꯍꯨꯏꯒꯨꯝꯕ ꯆꯥꯔꯗꯤ ꯅꯨꯡꯉꯥꯏꯒꯗꯧꯅꯦ
ꯍꯣꯏ
ꯎ ꯑꯗꯨꯝ ꯄꯨꯜꯂꯒꯀꯣ ꯆꯥꯔꯅ ꯍ ꯁꯤꯡꯖꯨꯒꯨꯝꯕ ꯆꯥꯔꯁꯨ ꯍꯥꯎꯒꯗꯕꯅꯤ ꯉꯁꯤ ꯅꯨꯃꯤꯠ ꯑꯗꯨꯝ
ꯎꯝ ꯍꯣꯏ ꯁꯤꯡꯖꯨꯒꯨꯝꯕꯗꯣ ꯆꯥꯔꯒ ꯂꯩꯌꯣꯅ
ꯁꯣꯖꯤ ꯀ ꯄꯩꯁꯥ ꯂꯩꯇꯦꯅꯦ ꯁꯅ